ꯑ
ꯑꯣ ꯒꯨꯗ ꯃꯣꯔꯅꯤꯡ ꯆꯦꯡꯗꯤ ꯀꯔꯝꯃꯥꯏꯅ ꯇꯧꯕ꯭ꯔꯥ ꯌꯥꯝ ꯇꯥꯡꯕ꯭ꯔꯥ ꯅꯠꯇ꯭ꯔꯒ ꯀꯦꯖꯤꯗ ꯀꯌꯥ ꯀꯌꯥꯒꯤ ꯂꯩꯒꯦ
ꯆꯌꯦꯦꯡ ꯍꯥꯏꯕ ꯆ ꯑ ꯇꯪꯕꯅꯤ ꯅꯅꯥꯇꯦꯗ
ꯎꯝ
ꯀꯨꯟꯒꯤꯁꯨ ꯂꯩꯌꯦ ꯀꯦꯖꯤꯗꯀꯣ
ꯍꯣꯏ
ꯀꯨꯟ ꯀꯨꯟꯒꯤꯁꯨ ꯂꯩꯑꯦ ꯀꯨꯟꯊ꯭ꯔꯥꯒꯤꯁꯨ ꯂꯩꯑ ꯑꯗꯣ ꯌꯥꯡꯈꯥꯏꯒꯤꯁꯨ ꯑꯗꯨꯝ ꯂꯩꯗ
ꯑꯣ ꯑꯣ
ꯃꯤꯅ ꯆꯥꯅꯤꯡꯕ ꯃꯤꯅ ꯀꯩꯅꯣ ꯇꯥꯡꯕ ꯆꯥꯅꯤꯡꯕꯗꯤ ꯇꯥꯡꯕꯁꯨ ꯂꯩꯕꯅꯤ
ꯎꯝ ꯑꯗꯨꯗꯤ ꯑꯁꯤꯗꯒꯤ ꯈꯔ ꯍꯣꯡꯉꯦ
ꯑꯣ
ꯁꯨꯄꯔ ꯐꯥꯏꯟꯁꯦ ꯑꯁꯤꯗ ꯇꯨ ꯊꯥꯎꯖꯟ ꯅꯥꯏꯟꯇꯤꯟ ꯇ꯭ꯋꯦꯟꯇꯤꯗ ꯇ꯭ꯋꯦꯟꯇꯤ ꯐꯥꯏꯚꯀ ꯄꯤꯕꯅꯦ ꯀꯦꯖꯤꯗ ꯇ꯭ꯋꯦꯟꯇꯤ ꯐꯥꯏꯚ ꯇ꯭ꯋꯦꯟꯇꯤꯃꯨꯛꯁꯨ ꯄꯤꯕꯅꯦ ꯍꯧꯖꯤꯛꯇꯤ ꯐꯣꯔꯇꯤ ꯐꯥꯏꯚ ꯌꯧꯔꯦ ꯐꯣꯔꯇꯤꯔꯥ ꯌꯥꯝ ꯇꯥꯡꯈꯠ ꯈꯔ‌ꯦ ꯑꯁꯤ ꯀꯣꯕꯤꯠ ꯀꯣꯚꯤꯠ ꯃꯇꯝ ꯂꯩꯕꯗꯒꯤ ꯌꯥꯝ ꯇꯥꯡꯈꯤꯕꯗꯣ ꯍꯣꯏ ꯍꯣꯏ ꯆꯨꯝꯃꯤ ꯀꯣꯚꯤꯠ ꯃꯇꯝ ꯂꯩꯕꯗꯒꯤ ꯌꯥꯝ ꯇꯥꯡꯈ꯭ꯔꯦ ꯄꯣꯠꯁꯤꯡꯁꯦ
ꯑꯣ ꯑꯥ ꯉꯁꯥꯏꯒꯤ ꯅꯪꯒꯤ ꯅꯝꯕꯔ ꯁꯦꯝꯅꯤꯀꯣ
ꯍꯣꯏ ꯍꯣꯏ ꯍꯣꯏ
ꯑꯩꯗꯤ ꯑꯇꯣꯞꯄ꯭ꯔꯥ ꯍꯥꯏꯅ
ꯎꯝ
ꯅꯝꯕꯔꯁꯨ ꯌꯦꯡꯁꯨ ꯌꯦꯡꯍꯧꯗ꯭ꯔꯦ ꯑꯗꯨꯝ ꯄꯤꯛ ꯑꯞ ꯇꯧꯕꯅꯤ
ꯎꯝ ꯎꯝ
ꯀꯥꯏꯗꯦ
ꯎꯝ
ꯑꯗꯨ ꯏꯁꯇꯨꯗꯦꯟꯁꯦ ꯃꯤ ꯀꯌꯥꯅ‌ꯣ ꯅꯣꯏ ꯁ꯭ꯀꯨꯜ
ꯏꯁꯇꯨꯗꯦꯟꯗꯤ ꯈꯪꯗꯦꯗ ꯌꯥꯝꯗꯤ ꯌꯥꯝꯗꯦ ꯑꯗꯨ ꯀ꯭ꯂꯥꯁ ꯑꯃꯗꯀꯣ ꯊꯥꯔꯇꯤ ꯐꯣꯔꯇꯤ ꯊꯥꯔꯇꯤ ꯑꯗꯨꯒꯨꯝꯕ ꯉꯥꯛꯇ ꯊꯝꯕꯅꯦ ꯃꯈꯣꯏꯗꯤ ꯑꯗꯨ ꯌꯥꯝ ꯊꯝꯔꯗꯤ ꯀꯩꯅꯣ ꯇꯥꯛꯄꯁꯦ ꯌꯥꯝ ꯋꯥꯏ ꯍꯥꯏꯅꯀꯣ
ꯎꯝ ꯑꯗꯨꯅ ꯐꯩ ꯍꯣꯏ ꯑꯁ ꯑꯩꯈꯣꯏꯔꯣꯝꯗꯗꯤ ꯆꯤꯡꯗ ꯗꯤ ꯍꯟꯗ꯭ꯔꯦꯗ ꯌꯧꯕꯁꯨ ꯌꯥꯎꯋꯦ ꯁꯚꯦꯟꯇꯤ ꯑꯩꯠꯇꯤ ꯑꯁꯤꯁꯦ ꯌꯥꯗꯕ
ꯑꯥ
ꯑꯗꯨꯅꯤ ꯈ꯭ꯋꯥꯏꯗꯒꯤ ꯐꯠꯇꯕꯁꯦ
ꯑꯁꯤꯗꯗꯤ ꯇꯨꯏꯁꯟꯒꯨꯝꯕꯀꯣ ꯑꯁꯤ ꯀ꯭ꯂꯥꯁ ꯂꯧꯁꯨ ꯇꯨꯏꯁꯟꯒꯨꯝꯕꯅ ꯐꯖꯅ ꯀ꯭ꯂꯥꯁ ꯂꯧꯅꯤꯕ ꯑꯁꯤ ꯀꯨꯟꯊ꯭ꯔꯥ ꯇ꯭ꯋꯦꯟꯇꯤ ꯊꯥꯔꯇꯤ ꯑꯗꯨꯒꯨꯝꯕꯒꯤ ꯑꯗꯨ ꯉꯥꯛꯇꯅꯤ ꯀ꯭ꯂꯥꯁ ꯑꯃꯗ
ꯎꯝ
ꯃꯤ ꯌꯥꯝꯔꯗꯤ ꯀꯩꯅꯣ ꯂꯥꯡꯕꯁꯨ ꯌꯥꯝꯒꯅꯤ
ꯀꯩꯅꯣ ꯅꯈꯣꯏ ꯎꯝ ꯁꯅꯕꯁꯨ ꯌꯥꯎꯒꯅꯤ ꯑꯗꯨꯒꯨꯝꯕꯒꯤꯀꯣ ꯃꯤ ꯌꯥꯝ ꯌꯥꯗꯦ ꯍꯥꯏꯅ ꯇꯤꯆꯔꯁ ꯈꯣꯏꯅ ꯑꯗꯨꯝ ꯑꯦꯔꯦꯟꯖ ꯇꯧꯕꯤꯕ ꯃꯥꯜꯂꯦ ꯃꯦꯅꯦꯖꯔ ꯈꯣꯏꯅ
ꯍꯣꯏ
ꯑꯗꯣ ꯀ꯭ꯂꯥꯁꯗ ꯁꯦꯛꯁꯟ ꯑꯦ ꯕꯤ ꯁꯤ ꯁꯤ ꯐꯥꯎꯕ ꯑꯗꯨꯝ ꯂꯩꯕꯀꯣ
ꯎꯝ ꯑꯗꯨꯗꯤ ꯁ꯭ꯀꯨꯜ ꯐꯤꯁꯀꯨꯝꯕꯁꯦ ꯇꯨꯏꯁꯟ ꯐꯤꯁꯦ ꯊꯥꯗ ꯀꯌꯥ ꯄꯤꯕ ꯖꯥꯠꯅ ꯇꯨꯏꯁꯟ ꯐꯤ ꯑꯣꯏꯅ ꯍꯥꯏꯕꯗꯤ ꯇꯨꯏꯁꯟꯁꯦ ꯇꯨꯏꯁꯟ ꯍꯥꯏꯕꯗꯤ ꯇꯨꯏꯁꯟ ꯂꯧꯕꯗꯣ ꯄ꯭ꯔꯥꯏꯚꯦꯠ ꯑꯣꯏꯅ
ꯑꯣ ꯃꯈꯣꯏꯁꯦ ꯇꯨꯏꯁꯟ ꯊꯥ ꯑꯃꯒꯤ ꯊꯥ ꯊꯥꯒꯨꯝꯕꯗꯤ ꯂꯧꯗꯦꯀꯣ ꯀ‌ꯣ ꯑꯗꯨ ꯆꯍꯤꯒꯤ ꯑꯗꯨꯝ ꯂꯧꯕꯅꯦꯕ ꯃꯦꯁꯟ ꯇꯧꯕꯀꯥꯟꯗꯀꯣ ꯃꯦꯁꯟ ꯇꯧꯕ ꯗꯨꯀꯥꯟꯗ ꯌꯨꯅꯤꯐꯣꯔꯝꯁꯨ ꯐ꯭ꯔꯤ ꯄꯤꯕꯅꯤ ꯂꯥꯏꯔꯤꯛ ꯂꯥꯏꯁꯨ ꯑꯥ ꯂꯥꯏꯔꯤꯛꯁꯤꯡꯁꯨ ꯐ꯭ꯔꯤ ꯄꯤꯒꯅꯤ ꯂꯣꯏꯅ ꯁ꯭ꯀꯨꯜꯅ ꯐ꯭ꯔꯤ ꯄꯤꯒꯅꯤꯕ ꯑꯗꯣ ꯃꯥ ꯃꯤ ꯑꯃꯗ ꯂꯥꯛ ꯑꯃꯒ ꯀꯨꯟꯊ꯭ꯔꯥ ꯍꯥꯏꯕ꯭ꯔꯥ ꯇꯥꯕꯅꯤ ꯃ ꯃꯥꯗ ꯁ꯭ꯀꯨꯜ ꯐꯤꯁ ꯑꯁꯤꯗꯁꯨ ꯁ꯭ꯀꯨꯜꯗꯁꯨ ꯁ꯭ꯀꯨꯜ ꯐꯤꯁꯁꯨ ꯌꯥꯎꯕꯅꯤꯀꯣ ꯂꯣꯏꯅꯃꯛ ꯌꯧꯒꯅꯤ ꯕꯥꯁꯀꯤ ꯚꯔꯥꯁꯨ ꯌ ꯁꯀꯨꯜꯁꯀꯨꯝꯕ ꯃꯇꯝ ꯃꯇꯝꯗ ꯆꯥꯏꯑꯕꯀꯣ ꯑꯗꯨ ꯁꯨ ꯂꯣꯏꯅ ꯌꯎꯅꯤꯕ
ꯎꯝ
ꯁ꯭ꯀꯨꯜ ꯂꯟꯁꯁꯨ ꯌꯧꯒꯅꯤ ꯁ꯭ꯀꯨꯜ ꯏꯁꯅꯦꯛꯁꯁꯨ ꯌꯧꯒꯅꯤ ꯑꯗꯨꯒ ꯂꯣꯏꯅ ꯌꯧꯅꯤ ꯑꯗꯨ ꯂꯥꯈ ꯑꯃꯒ ꯀꯨꯟꯊ꯭ꯔꯥ ꯍꯥꯏꯕ꯭ꯔꯥ ꯑꯗꯨꯝ ꯇꯥꯏ ꯃꯤ ꯑꯃꯗ
ꯍꯣꯏ ꯑꯗꯨꯗꯤ ꯐꯖꯟ ꯇꯧꯔꯝꯒꯅꯤ
ꯎꯝ ꯐꯖꯅ ꯇꯧꯋ ꯇꯧꯋꯦ ꯅꯨꯡꯉꯥꯏꯌꯦ ꯁ꯭ꯀꯨꯜꯁꯦ ꯀ꯭ꯂꯥꯁ ꯇꯨꯋꯦꯜꯐ ꯐꯥꯎ ꯂꯩꯕꯅꯤꯅ ꯀꯣ ꯁꯨ ꯀꯨꯟ ꯀꯨꯟ ꯃꯉꯥ ꯂꯩ ꯑꯦꯕꯥꯁꯨꯣ
ꯎꯝ ꯑꯩꯁꯨ ꯆꯠꯁꯦꯔ ꯈꯪꯗꯦꯗ
ꯆꯂꯣ ꯆꯂꯣ
ꯑꯩꯗꯤ ꯆꯠꯊꯣꯛꯄ ꯌꯥꯔꯣꯏꯅꯦ ꯑꯉꯥꯡꯁꯤꯡ ꯁꯤꯗ ꯂꯩꯕꯒꯤ ꯑꯩꯒꯤ ꯔꯤꯂꯦꯇꯤꯞ ꯑꯉꯥꯡꯁꯤꯡꯗꯣ ꯑꯩꯅ ꯌꯦꯡꯁꯤꯟꯗꯕ ꯌꯥꯗꯕ
ꯑ ꯑꯥ
ꯑꯗꯨꯒꯤ ꯆꯠꯄꯁꯨ ꯌꯥꯂꯣꯏꯅꯤ ꯑꯗꯨꯒ ꯑꯣꯖꯥ ꯑꯃꯒꯤ ꯀꯧꯔꯒꯗꯤ ꯑꯩꯁꯦ ꯄ꯭ꯔꯥꯏꯃꯔꯤ ꯑꯣꯖꯥꯒꯤ ꯏꯀ꯭ꯋꯤꯞꯃꯦꯟ ꯀꯧꯒꯗꯤ ꯇꯧꯁꯤꯦꯔꯅ ꯈꯟꯕꯅꯦꯕ ꯍꯤꯟꯗꯤꯒꯤ ꯑꯗꯨꯉꯥꯏꯕ
ꯍꯤꯟꯗꯤꯒꯤ ꯇꯤꯆꯔ ꯇꯧꯗꯦ ꯐꯕꯅꯤ ꯑꯩꯈꯣꯏꯗꯤ ꯍꯤꯟꯗꯤꯗꯤ ꯈꯪꯗꯕꯅꯤ ꯅ
ꯎꯝ ꯑꯩꯁꯨ ꯈꯪ ꯈꯪꯕꯗꯤ ꯈꯪꯗꯦꯗ ꯏꯕ ꯎ ꯑꯗꯨꯝ ꯄꯥꯕ ꯈꯔ ꯈꯪ ꯑꯗꯨꯒ ꯉꯥꯡꯕ ꯈꯔ ꯈꯪ ꯀꯣ ꯌꯥꯝꯅ ꯐꯖꯅꯗꯤ ꯈꯪꯗꯦꯗ ꯑꯗꯨꯝ ꯑꯦꯛꯖꯥꯝ ꯃꯇꯝꯗ ꯎꯝ ꯔꯤꯀ꯭ꯔꯨꯏꯠꯃꯦꯟ ꯃꯇꯝꯗ ꯈꯔ ꯂꯥꯏꯔꯤꯛ ꯄꯥꯕ ꯇꯥꯔꯦ
ꯀꯪꯗꯤꯅꯄꯗꯤ
ꯍꯣꯠꯅꯔꯗꯤ ꯌꯥꯗꯤ ꯌꯥꯕ ꯉꯥꯛꯛꯇꯅꯦꯗ ꯑꯦꯈꯣꯏꯅꯈꯨꯅꯥ ꯇꯥꯕꯒꯅꯤ
ꯄꯨꯛꯅꯤꯡꯁꯤꯡꯅ ꯀꯩꯅꯣ ꯏꯟꯇꯔꯦꯁ ꯌꯥꯎꯅ ꯍꯣꯠꯅꯔꯗꯤꯀꯣ ꯈꯪꯗꯕꯗꯤ ꯂꯩꯔꯣꯏ ꯑꯗꯨ ꯑꯩꯈꯣꯏꯅ ꯇꯟꯃꯤꯅꯤ
ꯍꯣꯏ
ꯅꯄꯥꯥꯟ ꯅꯃꯥꯗꯤ ꯏꯃꯨꯡꯁꯦ ꯂꯣꯏꯅ ꯁꯨꯅ ꯍꯤꯡꯂꯤꯀꯣ
ꯍꯣꯏ
ꯑ ꯐꯔꯦ ꯐꯔꯦ ꯑꯗꯨꯗꯤ ꯅꯆꯦꯅ ꯀꯌꯥ ꯂꯩꯦꯕ ꯅꯪꯗꯤ
ꯑꯩ ꯇꯔꯨꯛ ꯇꯔꯨꯛꯅꯤ ꯑꯩ ꯑꯩꯒꯤ ꯃꯈꯥꯗ ꯑꯃ ꯑꯗꯨ ꯃꯌꯨꯝ ꯄꯥꯟꯈ꯭ꯔꯦ ꯑꯩ ꯈꯛꯇ ꯉꯥꯏꯔꯦ ꯄꯥꯟꯗꯕ
ꯗꯙꯅꯥꯁꯨ ꯄꯂꯅ ꯍꯥꯏ
ꯈꯪꯔꯦ
ꯅꯤ ꯅꯪ ꯁꯤꯅꯥ ꯍꯥꯁꯤꯔꯛ ꯈꯪꯗ꯭ꯔꯦꯗ
ꯑꯗꯨꯗꯣꯁꯨ ꯌꯥꯏꯅꯦ
ꯅꯅꯦ ꯍꯥꯏꯌꯦ ꯃꯁꯥ ꯎꯗ꯭ꯔꯥꯒ
ꯑꯗꯨꯝ ꯌꯦꯡꯕ ꯇꯥꯔꯦꯗꯅ
ꯑꯦꯁꯣꯏ ꯁꯥ ꯊ ꯃꯅ
ꯑ ꯁ ꯁꯀꯤ ꯍꯅꯗꯂ
ꯑꯗꯨ ꯑꯣꯏꯔꯁꯨ ꯄꯨꯛꯅꯤꯡꯗꯤ ꯑꯁꯦꯡꯕꯅꯤ ꯍꯥꯏꯗꯤ ꯑꯔꯥꯟꯕ ꯍꯥꯏꯕꯁꯨ ꯍꯥꯏꯇꯦ
ꯎꯝ
ꯑꯗꯨ ꯑꯔꯥꯟꯕ ꯍꯥꯏꯕ ꯀꯥꯏꯅ ꯑꯣꯐ ꯄꯨꯛꯅꯤꯡ ꯀꯔꯤ ꯀꯔꯤ ꯇꯧꯕ꯭ꯔ ꯑꯩꯁꯨ ꯑꯗꯨꯒꯨꯝꯕꯁꯨ ꯑꯩꯗꯤ ꯄꯥꯝꯅꯩ ꯄꯨꯛꯅꯤꯡꯅ ꯌꯦꯡꯕꯅꯤ ꯑꯦ ꯃꯤ ꯃꯁꯥꯁꯨ ꯌꯦꯡꯗꯦ ꯂꯩꯕ ꯩꯅ ꯏꯅꯥ ꯈꯣꯟꯕꯗꯁꯨ ꯌꯦꯡꯗꯦ ꯀꯣꯁꯨ ꯌꯦꯡꯗꯦ ꯄꯩꯁꯥꯁꯨ ꯌꯦꯡꯗꯦ ꯑꯦꯁ ꯌꯥꯝ ꯄꯥꯏꯔꯁꯨ ꯇꯂꯧ ꯌꯥꯝ ꯆꯥꯔꯁꯨ ꯀꯛꯅꯤꯡ ꯁꯦꯡꯗ꯭ꯔꯗꯤ ꯎꯄꯥꯏ ꯂꯩꯇꯦ
ꯍꯣꯏ ꯑꯗꯨꯅꯤ
ꯑꯗꯨꯒꯨꯝꯕꯗꯤ ꯑꯩꯩꯅ ꯄꯥꯝꯗꯕ
ꯑꯗꯨꯒ ꯅꯤꯁꯥ ꯆꯥꯕꯁꯦ ꯑꯩꯅ ꯄꯥꯝꯗꯕ ꯅꯨꯄꯤ ꯑꯣꯏꯒꯦꯔꯥ ꯅꯨꯄꯥ ꯑꯣꯏꯒꯦꯔꯥꯀꯣ ꯅꯤꯁꯥꯕꯨꯗꯤ ꯑꯌꯥ ꯄꯥꯝꯗꯦ
ꯑꯗꯨꯅꯤ ꯑꯩꯅ ꯈ꯭ꯋꯥꯏꯗꯒꯤ ꯄꯥꯝꯅꯕꯁꯨ ꯑꯩ ꯑꯗꯨꯅꯤ
ꯍ
ꯁꯥ ꯐꯕꯤꯁꯦ ꯄꯨꯄꯥ ꯄ ꯍꯥꯏꯕꯗꯤ ꯑꯩꯒꯤ ꯏꯍꯣꯡꯁꯨ ꯑ ꯀꯥꯏꯅꯃꯤ ꯃꯤꯁ ꯆꯔꯒ ꯑꯗꯨ ꯀꯔꯟ ꯇꯥꯔꯒ ꯑꯗꯨꯒꯨꯝꯕ ꯃꯤ ꯂꯩꯇꯕꯅꯤꯅꯀꯣ
ꯎꯝ
ꯑꯩꯒꯤ ꯏꯃꯥꯟꯅꯕꯤ ꯑꯃ ꯄꯜꯂꯒ ꯈꯥꯟꯅꯕꯁꯤꯡꯗꯣ ꯀꯔ ꯄꯃꯣꯥꯏ
ꯍꯣꯏ ꯍꯣꯏ
ꯀꯂꯦ ꯆꯂꯗꯤ ꯆꯤꯔ ꯁꯣꯏ ꯌꯥꯋ
ꯑꯝ
ꯑꯗꯨꯗꯒꯤ ꯌꯥꯝ ꯄꯥꯅꯤꯡꯗꯕꯅꯤ ꯀꯤꯕꯁꯨ ꯌꯥꯎꯕ
ꯋꯥ
ꯍꯣꯏ ꯃꯤꯒꯤ ꯃꯤꯒꯤ ꯂꯩꯌꯦ ꯑꯗꯨ ꯅꯨꯄꯥꯅ ꯀꯩꯅꯣ ꯇꯧꯔꯁꯨ ꯅꯨꯄꯤꯅ ꯁꯦꯕꯥ ꯌꯥꯝ ꯇꯧꯔꯒ ꯃꯥꯏ ꯅꯨꯄꯥꯗꯣ ꯃꯥꯏ ꯅꯨꯄꯥꯕꯨ ꯁꯦꯕꯥ ꯌꯥꯝ ꯇꯧꯔ ꯑꯗ ꯑ ꯌꯥꯝ ꯐꯉ ꯑꯗꯨꯕꯨ ꯑꯩꯗꯤ ꯑꯗꯨꯝꯕ ꯇꯧꯁꯨ ꯍꯥꯏꯔꯔꯣꯏ ꯍꯥꯏꯦꯅ ꯑꯩꯗꯤ ꯄꯥꯈꯠ
ꯎꯝ ꯑꯗꯨꯅꯦ ꯅꯨꯄꯥꯅ ꯅꯨꯄꯤ ꯂꯧꯔꯒ ꯌꯥꯝꯅ ꯇꯣꯔꯆꯔ ꯇꯧꯕ ꯌꯥꯝ ꯂꯩꯌꯦ ꯇꯣꯁꯔ ꯇꯧꯔꯒ ꯃꯤꯅꯥꯏꯌꯦ ꯗꯧꯅꯀꯣ ꯅꯏꯗꯧꯅ ꯈꯟꯕ ꯅꯨꯄꯥ ꯈꯔ ꯂꯩꯌꯦ ꯑꯩ ꯑꯩ ꯑꯩꯁꯨ ꯊꯦꯡꯅꯈ꯭ꯔꯦ ꯑꯗꯨꯒꯨꯝꯕꯗꯣ ꯑꯗꯨꯒꯨꯝꯕ ꯊꯦꯡꯅꯕꯒꯤ ꯈꯪꯕꯨ ꯑꯩꯁꯦ ꯌꯥꯝꯅ ꯑꯁ ꯅꯨꯄꯤ ꯅꯨꯄꯤ ꯑꯣꯏꯔꯒ ꯑꯁꯨꯛ ꯀꯔꯟ ꯇꯥꯕꯨ ꯅꯨꯄꯥꯗ ꯌꯨꯝ ꯄꯥꯜꯂꯒ ꯍꯤꯡ ꯍꯤꯡꯕꯒꯤ ꯃꯍꯨꯠꯄꯨꯗꯤ ꯌꯨꯝ ꯄꯥꯟꯗꯕꯅ ꯐꯩꯌꯦꯅ ꯈꯜꯂꯤ
ꯍꯣꯏ ꯑꯩꯁꯨ ꯑꯗꯨꯝ ꯈ ꯎꯝ
ꯑꯗꯨꯅꯦ ꯌꯥꯝ ꯋꯥꯅ ꯍꯤꯡꯕꯒꯤ ꯃꯍꯨꯠ ꯄꯨꯔꯤꯀꯣ ꯐ꯭ꯔꯤꯗꯝ ꯑꯣꯏꯅ ꯏꯁꯥ ꯑꯗꯨꯝ ꯍꯤꯡꯕꯅ ꯐꯩ ꯑꯁ ꯐꯠꯇꯕ ꯊꯦꯡꯅꯩ ꯑꯩꯁꯦ ꯃꯤ ꯑꯗꯨꯃꯥꯏꯅ ꯇꯧꯕ
ꯑ
ꯅꯨꯄꯥ ꯑꯣꯏꯔꯁꯨ ꯅꯨꯄꯤꯁꯦ ꯒ꯭ꯌꯥꯟ ꯇꯥꯗꯕ ꯒ꯭ꯌꯥꯟ ꯇꯥꯗꯕ ꯂꯩꯌꯦ ꯂꯁꯨ ꯋꯥꯗꯤ ꯋꯥꯕꯅꯤ ꯄꯔꯝꯝꯕꯅꯤ
ꯍꯒ
ꯑꯗꯨꯅ ꯃꯤ ꯑꯐꯕ ꯍꯥꯏꯕꯁꯦ ꯈ꯭ꯋꯥꯏꯗꯒꯤ ꯇꯥꯡꯕ ꯂꯟꯅꯤ
ꯍꯚ ꯆ
ꯑ ꯍ
ꯑꯣꯕ꯭ꯔꯣ
ꯀꯗꯥ ꯀꯗꯥ ꯔꯣꯗꯒꯦ ꯔ ꯇꯃ ꯔꯣꯒ ꯃꯥꯂꯦ
ꯍꯔꯣ ꯍꯣꯏ
ꯑꯥ ꯍ
ꯀ꯭ꯔꯤ ꯇꯕꯔꯖꯤꯁ
ꯑꯩ ꯍꯤꯄꯒ ꯂꯩꯕꯅꯤꯅ ꯆꯥꯛꯆꯥꯥꯊꯣꯛꯑꯒ ꯆꯥꯛꯆꯥꯥ ꯊꯣꯛꯣꯛꯑꯦ ꯏꯊꯟꯇ ꯂꯩꯕꯅꯤꯅ ꯀꯔꯤꯁꯨ ꯇꯧꯅꯉꯥꯏ ꯋꯥ ꯉꯥꯡꯅꯉꯥꯏꯁꯨ ꯂꯩꯇꯦ ꯃꯤ ꯂꯩꯇꯕꯅꯤꯅ ꯑꯗꯨꯝ ꯏꯊꯟꯗ ꯕꯣꯔꯤꯡ ꯂꯥꯏꯔꯤꯛ ꯈꯔ ꯌꯦꯡꯕ
ꯑꯥ
ꯑ ꯇꯦꯠꯒꯤ ꯑꯦꯛꯖꯥꯝ ꯉꯔꯥꯡ ꯑꯩꯁꯦ
ꯑꯥ
ꯉꯔꯥꯡ ꯂꯥꯁ ꯗꯦꯠꯅꯦꯕ ꯗꯦꯠ ꯇꯦꯒꯤ ꯑꯦꯄ꯭ꯂꯥꯏ ꯇꯧꯕ ꯇꯦꯠ ꯄꯦꯄꯔ ꯇꯨꯗꯨ ꯄꯦꯄꯔ ꯄꯦꯄꯔ ꯋꯥꯟꯗꯤ ꯍꯥꯟꯅ ꯍꯥꯟꯅ ꯊꯣꯛꯈ꯭ꯔꯦ ꯄꯁꯈꯅ ꯄꯦꯄꯔ ꯇꯨꯗꯣ ꯑꯩ ꯇꯧꯁꯤꯔ ꯇꯧ ꯇꯧꯔꯣꯏꯁꯤꯔꯅ ꯈꯟꯕꯗ
ꯑꯥꯎ ꯐꯊ ꯇ ꯍꯅꯦ
ꯎꯝ ꯂꯥꯁꯇ ꯏꯃꯥꯟꯅꯕꯅ ꯇꯧꯕꯅ ꯐꯩꯌꯦ ꯀꯔꯤꯒꯨꯝꯕ ꯑꯣꯖꯥ ꯇꯧ ꯀꯧꯔꯒꯗꯤ ꯇꯧꯅꯤꯡꯉꯥꯏ ꯔꯤꯒ꯭ꯔꯦꯠ ꯇꯧꯗꯅꯕ ꯇꯧ ꯍꯥꯏꯅ ꯑꯃꯨꯛ ꯍꯥꯏꯔꯛꯄ ꯑꯣꯖꯥꯗꯤ ꯌꯥꯝ ꯀꯧꯗꯕꯅꯦꯕ ꯑꯞꯄꯔ ꯄ꯭ꯔꯥꯏꯃꯔꯤꯒꯤꯁꯦ ꯄꯦꯄꯔ ꯇꯨꯁꯦ ꯌꯥꯝ ꯌꯥꯝ ꯀꯧꯗꯕꯅꯤꯅ ꯑꯁ ꯇꯧꯔꯔꯣꯏ ꯁꯦꯔꯥꯅ ꯈꯥꯟꯅꯔꯒ ꯂꯩꯕꯗꯩ ꯏꯃꯥꯟꯅꯕ ꯑꯃ ꯐꯣꯟ ꯇꯧꯔꯛꯑꯦ ꯑꯗꯨꯒ ꯇꯧꯈ꯭ꯔꯕ ꯑꯩꯉꯣꯟꯗ ꯃꯥ ꯑꯃꯗꯤ ꯍꯥꯟꯅ ꯊꯥ ꯈ꯭ꯔꯕ ꯑꯦꯄ꯭ꯂꯥꯏ ꯑꯦꯄ꯭ꯂꯥꯏ ꯇꯧꯒ ꯑꯦꯛꯖꯥꯝꯗꯤ ꯄꯤꯔꯕꯀꯣ ꯑꯦꯛꯖꯥꯝꯗꯣ ꯑꯗꯨꯝ ꯄꯣꯁꯄꯣꯟ ꯇꯧꯔꯒ ꯂꯩꯕ ꯉ ꯑꯅꯤꯁꯤ ꯄꯨꯂꯞ ꯊꯥꯒꯗꯧ ꯃꯥꯜꯂꯦ
ꯦ ꯐꯖꯅ ꯇꯧꯗꯧꯅꯤ ꯑꯩꯈꯣꯏ ꯍꯤꯡꯗꯕ ꯌꯥꯗꯕꯅꯤꯅ
ꯎꯝ ꯕꯦꯠꯀꯨꯝꯕ ꯗꯦꯂꯦꯠꯀꯨꯝꯕ ꯇꯧꯕ꯭ꯔꯥ ꯅꯪ
ꯇꯧꯗꯗ
ꯑꯥ ꯑꯦꯏ
ꯇꯤꯚꯤ ꯏ꯭ꯔꯣ
ꯌꯦꯡ ꯂꯩꯗ ꯎꯝ ꯃꯈꯣꯟ ꯇꯥꯛꯑꯦꯀꯣ
ꯑ ꯇꯥꯏꯌꯦ
ꯎꯝ ꯅ ꯋꯥꯡꯅ ꯑꯣꯏꯔꯝꯕꯁꯨ ꯌꯥꯏ
ꯍꯣꯏ ꯍꯧꯖꯤꯛꯁꯦ ꯅꯣꯡ ꯆꯨꯕ꯭ꯔꯣ
ꯅꯣꯡꯁꯨ ꯆꯨꯗꯦ ꯅꯣꯡ ꯃꯪꯉꯒ ꯂꯩꯌꯦꯦ ꯉꯔꯥꯡꯁꯨ ꯅꯣꯡ ꯃꯥꯡꯉꯤ ꯉꯁꯤꯁꯨ ꯃꯥꯡꯉꯤ ꯉꯁꯤ ꯖꯨꯂꯥꯏ ꯗꯦ ꯋꯥꯟꯅꯤꯀꯣ ꯉꯁꯤꯁꯦ
ꯍꯣꯏ
ꯖꯨꯂꯥꯏ ꯋꯥꯟ